ꯍꯜꯂꯣ
ꯍꯜꯂꯣ
ꯑꯣ ꯇꯥꯏꯌꯦ ꯇꯥꯏꯌꯦ
ꯑꯣ
ꯒꯨꯗ ꯃꯣꯔꯅꯤꯡ ꯉꯉꯥꯏꯔꯤꯕꯣ
ꯅꯨꯡꯉꯥꯏꯔꯤꯌꯦ
ꯑꯦ ꯆꯥꯛ ꯆꯥꯔꯕ꯭ꯔꯣ
ꯌꯥꯗꯗ
ꯏꯀꯤꯦꯗꯔꯦꯕꯥ
ꯑꯗꯨꯝ ꯐꯝꯔ ꯂꯩꯔꯤꯅꯦ ꯇꯨꯝꯕ ꯍꯧꯒꯠꯄ ꯈꯤꯇꯪ ꯍꯥꯎ ꯇꯕꯨ
ꯎ ꯀꯗꯥꯥꯏꯗ ꯂꯩꯕ꯭ꯔꯣ
ꯑ ꯏꯝꯐꯥꯜ ꯑꯥ ꯌꯨꯝꯗꯅꯦ
ꯎꯝ
ꯅꯗꯤꯖꯤꯖ ꯁꯥ ꯑꯔꯗ ꯂꯩ
ꯎꯝ ꯑꯣꯏꯗꯤ ꯆ ꯇꯔꯦ
ꯀꯩ ꯍꯦꯟꯖꯥꯡꯅꯣ
ꯑꯦꯀꯥꯡꯁꯣꯏ
ꯅꯪꯒꯤꯗꯤ ꯊꯣꯡꯗ꯭ꯔꯤꯕ
ꯇꯣꯡꯒꯗꯤ ꯊꯣꯡꯒꯗ
ꯑꯣ ꯅꯪꯅ ꯊꯣꯡꯉꯒ ꯆꯥꯅꯤꯡꯗꯕ
ꯑꯩꯅ ꯅꯥꯇꯩ ꯏꯅꯥꯎꯇꯅ
ꯀꯣꯂꯦꯖ ꯀꯥ ꯂꯩꯔꯣ
ꯎꯝ ꯀꯣꯂ ꯁꯂꯣ ꯐꯦꯗ
ꯎ ꯍꯧꯖꯤꯀꯦꯗꯔꯑ
ꯍꯧꯖꯤ ꯀꯣꯦꯖ ꯁꯨꯜ ꯀ ꯍꯦꯜꯄ ꯊꯥꯔꯤ ꯅꯥꯟ ꯂꯩꯥꯏꯔꯤ ꯌꯥꯝ ꯄꯔꯕꯩ
ꯑꯩ ꯑꯩ ꯑꯩ ꯀꯩꯅꯣꯗ ꯕꯣꯔꯗꯤꯡꯗ ꯋꯥꯔꯗꯦꯟ ꯑꯣꯏꯅ ꯂꯩ
ꯑꯣ ꯀꯥꯏꯗꯦ ꯏꯐꯥ ꯍꯗꯥ
ꯃꯀꯦ
ꯀꯗ
ꯄꯨꯁꯤꯗ
ꯀꯛꯆꯤꯡꯗ
ꯎꯝ ꯀꯛꯆꯤꯡ ꯈꯪꯕ꯭ꯔꯣ
ꯈꯪꯉꯦ ꯑꯩ ꯑꯗꯨ ꯂꯣꯡꯗꯅꯦ ꯌꯥꯅꯦ
ꯅꯪ ꯀꯥꯏꯗꯗꯒꯤꯦ
ꯄꯂꯦꯜ ꯂꯣꯝꯗꯒꯤꯅꯦ
ꯑꯣ ꯑꯗꯨꯗꯤ ꯌꯥꯝ ꯅꯛꯏꯅꯦ
ꯎꯝ ꯑꯗꯨꯕꯨ ꯍꯧꯖꯤꯛꯇꯤ ꯑꯩꯈꯣꯏ ꯁꯣꯝ ꯂꯩꯈ꯭ꯔꯦꯅ
ꯑꯗꯣꯝꯅ ꯍꯣꯡꯒꯠꯂ ꯑꯗꯣꯝꯅ ꯍꯣꯡꯒꯠꯂ ꯂꯩꯔꯕ
ꯎꯝ ꯑꯗꯨꯝ ꯀꯣꯂꯦꯖ ꯀꯥꯕꯩ ꯂꯩꯔꯤꯅꯤꯗ ꯑꯗ ꯑꯩꯈꯣꯏ ꯃꯃꯥꯍꯣꯏꯁꯨ ꯄꯨꯟꯅ ꯂꯩ
ꯔꯦꯟꯇ ꯄꯨꯂꯞ ꯂꯩꯕ ꯑꯗꯣꯝꯗ ꯌꯨꯝ ꯍꯣꯡꯒꯗꯣꯏꯔꯣ ꯂꯝ ꯂꯩꯔꯒ
ꯊꯑꯣꯣꯏꯗ ꯁꯨꯖꯤꯛꯕꯨ ꯂꯝꯂꯝ ꯂꯩꯕ ꯉꯝꯈꯤ ꯔ ꯈꯇꯥꯡꯗꯨꯒ
ꯎ ꯃꯪ ꯀꯩꯖꯥꯇꯤ ꯅꯅꯥ
ꯎ ꯃꯥꯔꯦ
ꯑꯣ ꯑꯣ ꯃꯔꯤꯡ ꯑꯃ ꯊꯦꯡꯅꯔꯅꯦ
ꯎꯝ
ꯌꯥꯈꯩꯗꯤꯥ ꯔꯣꯡꯃꯩ ꯑꯗꯒꯤ ꯆꯣꯊꯦ ꯑꯃ ꯑꯃ ꯂꯣꯏ ꯊꯦꯡꯔꯅꯦ
ꯎꯝ ꯑꯩꯗꯤ ꯔꯣꯡꯃꯩ ꯈꯛꯇ ꯊꯦꯡꯅꯩꯌꯦ
ꯍꯣꯏ ꯌꯥꯝ ꯅꯛꯄ ꯑꯃ ꯊꯦꯡꯅꯔꯦꯃꯤꯅ ꯁꯤꯗꯤ
ꯑ ꯅꯪꯗꯤ ꯀꯩ ꯖꯥꯇꯤ ꯑꯣꯏꯗꯣꯏꯅꯣ ꯑꯣ ꯃꯥ
ꯃꯩꯇꯩ ꯄꯥꯝꯅꯦ ꯃꯩꯇꯩ ꯄꯥꯝ
ꯑꯣ ꯌꯥꯝ ꯐꯩ ꯌꯥꯝ ꯐꯩ ꯍꯣꯔꯗꯦꯟ ꯅꯣꯏꯕꯕꯨ ꯅꯨꯡꯉꯥꯏꯕ꯭ꯔꯣ
ꯈꯪꯗꯦꯗꯣ ꯑꯉꯥꯡꯁꯤꯡꯦꯅ ꯍ ꯋꯥꯏꯗ
ꯎꯝ ꯆꯍꯤ ꯀꯌꯥ ꯁꯨꯔꯒꯦ ꯑꯣꯏꯕ
ꯀꯨꯏꯗ꯭ꯔꯤꯗ ꯆꯍꯤ ꯍꯟꯗꯛ ꯆꯍꯤ ꯐꯥꯟꯗꯦ
ꯑ ꯀꯣꯂꯦꯁ ꯂꯣ ꯏꯔꯗꯔꯥ
ꯎꯝ
ꯅꯦ ꯃꯟ ꯀꯣꯦꯖ ꯅꯣꯏꯗ꯭ꯔꯥ
ꯅꯠꯇꯦꯗ
ꯖꯥꯁꯤ
ꯑꯩꯗꯤ ꯆꯍꯤ ꯀ꯭ꯂꯁꯨꯨꯔꯦ ꯇꯇꯁꯤꯕꯦꯟ
ꯇ꯭ꯋꯦꯟꯇꯤ ꯁꯚꯦꯟ ꯑ ꯐꯥꯏ ꯐꯥꯏ ꯑꯩꯗꯤ ꯎꯝ ꯑꯗꯥꯔꯗꯕꯨꯗꯤ ꯇꯣꯏꯗꯤꯤꯈꯤꯕꯅꯦ ꯑꯗꯥꯔꯅ ꯇꯗ ꯇꯨ
ꯇ꯭ꯋꯦꯟꯇꯤ ꯋꯥꯟ
ꯑ ꯆꯍꯤ ꯑꯅꯤ ꯂꯧ ꯆꯠ ꯂꯩꯌꯦ
ꯎꯝ ꯀꯦ ꯄ ꯅꯪ ꯅꯪ ꯅꯣꯏ ꯄꯂꯦꯟ ꯀꯧꯋꯥꯏ ꯖꯒꯥꯅꯣ ꯀꯔꯤ ꯈꯨꯟꯅꯣꯕ
ꯏ ꯅꯟ ꯃꯇ ꯅꯅꯥ ꯇꯗ ꯑꯗꯨꯝ ꯍꯥꯟꯅ ꯑꯉꯥꯡ ꯑꯣꯏꯀꯥꯟꯗ ꯄꯜꯂꯦꯅ ꯑꯩꯈꯣꯏꯒꯤ ꯌꯨꯝ ꯂꯩꯌꯦꯕ ꯄꯂꯦꯟꯗ ꯑꯗꯨꯗ ꯎꯝ ꯎꯝ ꯈꯔ ꯊꯥꯞꯄꯤ ꯑꯥ ꯃꯅꯨꯡꯗꯒꯤ ꯌꯥꯝ ꯊꯥꯞꯄꯦ
ꯃꯁꯤ ꯑꯁꯣꯝꯗꯒꯤ
ꯊꯥꯞꯄꯁꯨ ꯅꯣꯏꯒꯤ ꯋꯥꯔꯤꯒꯤ ꯈꯨꯗꯤ ꯑꯌꯥꯝꯕ ꯂꯣꯏ ꯈꯪꯉꯤ ꯀꯩꯅꯣ
ꯎꯝ
ꯅꯪꯅ ꯀꯛꯆꯤꯡ ꯑꯩꯅꯕꯨ ꯅꯣꯏ ꯄꯂꯦꯟ ꯈꯪꯗ꯭ꯔꯗꯤ ꯂꯣꯏꯔꯦꯅꯦ
ꯍꯅꯦ꯫
ꯑꯗꯨꯒ ꯅꯪꯅ ꯌꯥꯝꯅ ꯊꯥꯞꯄꯒ ꯁꯥꯔꯥ ꯑꯉꯥꯡꯗꯅꯥ
ꯅꯠꯇꯦ ꯑꯗꯨ ꯑꯣꯏꯔꯁꯨ ꯃꯆꯤ ꯂꯣꯝꯗꯩꯗꯤ ꯈꯤꯇꯪ ꯌꯥꯝ ꯊꯥꯞꯄꯤꯅ
ꯎꯝ
ꯆꯠꯈ꯭ꯔꯕꯣ ꯃꯆꯤꯗ ꯀꯩꯀꯩ ꯈꯨꯟ ꯆꯠꯈ꯭ꯔꯒꯦ꯫
ꯑꯗꯨꯝ ꯆꯠꯂꯦꯗ ꯅꯣꯏ ꯃꯅꯨꯡ ꯑꯁꯣꯟ ꯑꯗꯣꯝꯁꯨ ꯆꯠꯂꯦ ꯑꯗꯒꯤ ꯁꯨꯝ ꯂꯥꯡꯒꯣꯜꯂꯣꯝꯁꯨ ꯆꯠꯂꯦ꯫
ꯌꯥꯝ ꯆꯠꯂꯝꯃꯤꯅ ꯑꯩꯈꯣꯏ ꯐꯧ ꯂꯥꯡꯒꯣꯜ ꯆꯪꯗ꯭ꯔꯤ꯫
ꯑꯦ ꯀꯩꯅꯣ ꯍꯥꯏꯖꯤꯕꯣ ꯂꯥꯡꯒꯣꯜ ꯈꯨꯟꯗꯤ ꯒꯥꯏꯗꯣ ꯀꯩꯝ ꯆꯠꯇ꯭ꯔꯤꯕ ꯅꯪꯕꯣ
ꯑ ꯆꯠꯔꯤ ꯏꯗ
ꯑꯦ ꯅꯪꯗꯤ ꯑꯗꯣꯝꯗ ꯑꯗꯨꯝꯗ ꯂꯩꯕꯥꯒꯤ ꯑꯣꯏꯔꯝꯒꯥꯅꯤꯗ
ꯎꯝ ꯍꯥꯏꯗꯤ ꯏꯃꯥꯅꯁꯨ ꯌꯥꯝ ꯆꯠꯍꯟꯗꯕꯗꯣ ꯑꯗꯨꯃꯥꯏꯅ ꯇꯧꯋꯦꯕ ꯑꯩꯈꯣꯏꯗꯤ ꯂꯩꯔꯁꯨ ꯌꯨꯝꯗ ꯑꯗꯨꯝ ꯂꯩꯊꯣꯛꯈꯤꯕ ꯀꯣꯏꯕꯒꯥ ꯈꯤꯇꯪ ꯆꯠꯀꯦ ꯍꯥꯏꯔꯤ ꯌꯥꯝ ꯉꯥꯡꯕ
ꯑꯣ ꯃꯁꯛ ꯐꯥꯖꯕ ꯂꯩꯁꯥꯕꯤꯗꯤ ꯃꯁꯛ ꯐꯖꯕ ꯂꯩꯁꯥꯕꯤꯗꯤ ꯈꯔ ꯂꯥꯡꯕꯅꯦ ꯀꯣꯏ ꯆꯠꯄꯗ
ꯐꯖꯗꯦꯗ ꯀꯥꯏꯗꯩꯅꯣꯗ ꯍꯤꯡꯕ ꯌꯥꯗꯕꯒꯤ ꯄꯨꯡ ꯄꯨꯡꯍꯤꯡ ꯍꯤꯡꯉꯤꯅꯤ꯫ ꯑꯌꯣꯏꯕꯅꯦ꯫
ꯅꯪꯒꯤꯗꯤ ꯅꯥꯆꯤꯜ ꯅꯥꯎ ꯀꯌꯥꯅꯣ?
ꯑꯩꯈꯣꯏ ꯃꯉꯥ
ꯅꯪꯅ ꯀꯌꯥꯁꯨꯕꯥ
ꯑꯩꯅ ꯑꯅꯤꯁꯨꯨꯕ
ꯎꯝ ꯐꯩꯅꯦ꯫
ꯑꯣꯏꯩꯅ ꯐꯩ ꯍꯥꯏꯔꯄꯔ ꯑꯦꯛꯖꯥꯝ ꯊꯥꯔꯣꯏꯗ ꯃꯥꯁꯇꯔ ꯑꯣꯏꯅ ꯇꯝꯊꯒꯦ ꯍꯥꯏꯅ ꯂꯩꯔꯤ꯫
ꯑꯦꯝ ꯌꯨꯗ
ꯅꯠꯇꯦ ꯇꯃꯄꯥꯟꯗ
ꯃꯄꯥꯟꯂꯣꯝꯗ ꯗꯤꯌꯨꯗ ꯗꯗꯤꯜꯂꯤꯔꯣꯝꯗ
ꯎꯝ ꯌꯥꯝ ꯊꯥꯞꯅꯗꯤ ꯆꯠꯂꯣꯏꯗ ꯍꯥꯏꯗꯤ ꯌꯥꯝ ꯅꯥꯒꯟꯕꯅꯤꯅ ꯑꯩꯈꯣꯏ ꯃꯃꯥꯅ ꯌꯥꯝ ꯊꯥꯞꯅ ꯊꯥꯅꯤꯡꯗꯦꯕ
ꯑꯗꯨꯗꯤ ꯒꯨꯍꯥꯇꯤ ꯁꯤꯂꯣꯡ ꯇꯥꯔꯦ꯫
ꯑ ꯑꯗꯨ ꯑꯣꯏꯇꯥꯔꯦ꯫
ꯎꯝ
ꯍꯥꯏꯗꯤ ꯇ꯭ꯔꯥꯏꯕꯦꯜꯁꯨ ꯌꯥꯝ ꯂꯩꯕ ꯃꯐꯝꯗ
ꯁꯥꯗ꯭ꯔꯥ ꯑꯗꯣꯝꯗꯗꯤ
ꯏꯀꯥꯏ ꯂꯣꯟꯗꯥ
ꯅꯪ ꯍꯧꯖꯤꯛ ꯅꯣꯏ ꯏꯝꯐꯥꯜ ꯔꯦꯟꯗ ꯂꯩꯗꯣ ꯁꯥꯗ꯭ꯔꯕ
ꯁꯗꯤꯗ ꯍꯅ ꯑꯁꯤꯅꯣꯡꯇ ꯑꯥ ꯖꯨꯔꯤ ꯖꯨꯔꯤ ꯇꯧꯋꯦ ꯑꯗꯨꯅ ꯏ
ꯁꯤꯗꯗꯤ ꯅꯣꯡꯃꯪꯕꯒꯤ ꯁꯥꯏꯠꯅꯦ ꯑꯣꯝꯆꯥꯛ ꯅꯥꯔꯒ
ꯑꯩꯈꯣꯏꯁꯨ ꯅꯣꯡ ꯃꯪꯉꯦ ꯑꯗꯨꯝ ꯁꯥꯗꯦꯗ ꯍꯥꯏꯗꯤ ꯅꯣꯡꯗꯤ ꯈꯤꯇꯪ ꯇꯥꯕꯅꯤꯅꯀꯣ
ꯎꯝ ꯉꯔꯥꯡꯗꯤ ꯁꯥꯗꯕꯅꯤ ꯉꯁꯤꯗꯤ ꯑꯣꯝꯆꯥꯛꯅꯩ
ꯑꯗꯨꯗꯤ
ꯅꯪ ꯅꯪꯗꯤ ꯌꯥꯎꯕ ꯀꯌꯥꯝ ꯅꯪꯗꯤ ꯌꯥꯎꯕ ꯀꯌꯥꯝ ꯀꯨꯏꯔꯕ
ꯌꯥꯝ ꯀꯨꯏꯕꯗꯤ ꯑꯣꯏꯗ꯭ꯔꯦ ꯑꯗꯨ ꯑꯣꯏꯔꯁꯨ ꯑꯩ ꯀꯣꯜ ꯄꯥꯛ ꯇꯧꯗꯦꯗ ꯍꯟꯗꯛ ꯈꯛꯇꯅꯤꯗꯕꯗꯣ ꯑꯗ ꯃꯣꯟꯅ ꯈꯔ ꯇꯧꯑꯣ ꯅꯪ ꯁꯨꯡꯛꯇꯧ ꯇꯧ ꯃꯥꯟꯗ꯭ꯔꯦ ꯍꯥꯏꯕꯗꯨꯗ ꯑꯗꯨꯝ
ꯑꯣ ꯑꯇꯣꯞꯄ ꯑꯇꯣꯞꯄ ꯃꯈꯩꯗꯨꯅ ꯇꯧꯕ ꯍꯥꯏꯗꯤ ꯑꯇꯣꯞꯄ ꯃꯌꯥꯝ ꯑꯃ ꯂꯩꯗꯅ ꯃꯣꯏꯒꯤ ꯋꯥꯔꯤ ꯁꯥꯕꯁꯤ ꯅꯠ ꯅꯠꯇꯕꯤ
ꯎꯝ ꯍꯣꯏ ꯑꯗꯨꯁꯨ ꯇꯧꯋꯦ ꯑꯗꯨꯒ ꯎꯝ ꯋꯥꯔꯤ ꯁꯥꯕꯗꯣ ꯍꯥꯏꯗꯤ ꯈꯤꯇꯪ ꯅꯨꯡꯉꯥꯏꯇꯦꯗꯅ ꯁꯛ ꯈꯪꯅꯗꯕ ꯃꯤꯒ ꯗꯥꯏꯔꯦꯛ ꯁꯥꯕꯗꯨ ꯈꯤꯇꯪ ꯍꯦꯛ ꯌꯥꯝꯅ
ꯁꯛ ꯈꯪꯅꯗꯕ ꯃꯤꯒ ꯋꯥꯔꯤ ꯁꯥꯕꯗꯨꯅꯤ ꯍꯩꯕ ꯍꯩꯒꯠꯇꯣꯔꯤꯁꯦ
ꯎꯝ ꯑꯩ ꯃꯤ ꯑꯃ ꯑꯅꯤ ꯑꯗꯨ ꯈꯛꯇ ꯁꯥꯏꯗ ꯑꯗꯨ ꯃꯣꯏꯗꯤ ꯂꯣꯏꯈ꯭ꯔꯦ ꯑꯥ ꯃꯣꯏꯗꯤ ꯂꯣꯏꯈ꯭ꯔꯦꯕ ꯑꯗꯨꯅ ꯑꯩ ꯅꯍꯥꯟꯗꯣ ꯑꯃꯨꯛ ꯄꯟꯗꯅ ꯁꯨꯛꯁꯥ ꯁꯥꯟꯅꯗ꯭ꯔꯝꯅꯦꯕ ꯋꯥꯟ ꯋꯤꯛꯀꯨꯝꯕ
ꯎꯝ
ꯑꯗꯣ ꯃꯣꯏ ꯀꯩꯅꯣꯅ ꯀꯣꯜ ꯇꯧꯔꯛꯄꯗꯨꯗꯗꯤ
ꯎꯝ ꯅꯪ ꯍꯥꯟꯅꯗꯤ ꯐꯪꯈ꯭ꯔꯕ
ꯍꯪꯗꯦꯗ ꯑꯝꯐꯥꯎ ꯍꯪꯗꯔꯤ
ꯎꯝ ꯎꯝ
ꯅꯪꯅꯦ ꯈꯔꯗꯤ ꯐꯪꯉꯕꯣ
ꯑꯩꯗꯤ ꯀꯨꯏ꯭ꯔꯦꯗ ꯌꯥꯎꯕ ꯂꯣꯏꯐꯥꯎ ꯂꯣꯏꯗꯦ ꯑꯩꯒꯤꯗꯤ ꯋꯥꯔꯤ ꯁꯥꯕ ꯈꯛꯇ ꯄꯤꯔꯛꯑꯦ
ꯎꯝ ꯑꯩꯁꯨ ꯍꯧꯎꯗꯔꯤꯗ ꯀꯔꯤꯁꯨ
ꯇꯪꯈꯥꯏ ꯇꯧ ꯗ ꯉꯥꯏꯔꯤꯗ
ꯎꯝ ꯑ ꯎꯝ ꯑꯩ ꯑꯍꯥꯟꯕꯗꯣ ꯃꯤ ꯑꯅꯤ ꯈꯛꯇꯥ ꯁꯥꯟꯅꯔ ꯇꯥꯟꯕꯒꯤ ꯇꯣꯛꯈꯔꯥꯕꯅꯦ
ꯎꯝ
ꯑꯗꯣ ꯃꯣꯏꯅ ꯑꯃꯨꯛꯐꯥꯎ ꯍꯟꯗꯛ ꯁꯅꯔꯤꯁꯤ ꯍꯟꯗꯛꯅ ꯃꯤ ꯑꯍꯨꯝ ꯁꯨꯔꯦ ꯅꯪꯒ ꯌꯥꯎꯔꯒ
ꯑꯩꯒꯤꯗꯤ ꯅꯪꯒ ꯇꯔꯥꯃꯔꯤ ꯃꯤ ꯑꯃꯗꯅꯦ
ꯎꯝ
ꯀꯩꯅꯣ ꯇꯧꯕꯌꯥꯕꯅꯤ ꯃꯔꯤꯔꯛ
ꯎꯝ ꯑꯣꯏ ꯑꯃꯤꯌꯥꯝꯌꯥꯝꯅ ꯁꯥꯒꯅꯅꯗ ꯑꯦ ꯌꯥꯝ ꯌꯥꯝꯅ ꯁꯥꯈ꯭ꯔꯦ ꯍꯥꯏꯕ ꯑꯩꯗꯒꯤꯅ
ꯁꯥꯗ꯭ꯔꯗꯤ ꯀꯔꯤꯄꯥꯏ
ꯍꯣꯏ ꯁꯥꯅꯤ ꯍꯦꯟꯅ ꯌꯥꯎꯔꯕꯅꯤ ꯑꯗꯣ
ꯎꯝ ꯎꯄꯥꯏ ꯂꯩꯇꯦ ꯑꯗꯨꯝ ꯁꯥꯔꯤꯅꯦ ꯑꯩꯁꯨ ꯐꯩꯗꯤ ꯋꯥꯔꯤ ꯁꯥꯕ
ꯑꯣ
ꯅꯪ ꯋꯥꯔꯤ ꯁꯥꯕ ꯍꯩꯔꯤꯁꯤꯗꯤ ꯍꯩꯇꯕꯒ ꯁꯥꯔꯗꯅ
ꯎꯝ ꯍꯩꯔꯁꯨꯨ ꯃꯔꯛꯇꯗꯤ ꯀꯩ ꯍꯪꯗꯣꯏꯅꯣ ꯈꯪꯖꯤꯜꯂꯇꯕꯗꯣ
ꯑꯗꯨꯝ ꯅꯣꯔꯃꯦꯜ ꯅꯣꯔꯃꯦꯜ ꯀꯟꯚꯔꯁꯦꯁꯟ ꯆꯞ ꯃꯥꯅꯩ ꯀꯩꯅꯣ ꯑꯩꯈꯣꯏꯕꯥꯅꯤ ꯁꯥꯕꯗ
ꯑ ꯍꯣꯏ
ꯃꯁꯛ ꯁꯨꯈꯪ ꯈꯪꯅꯗꯕꯗꯣ
ꯎꯝ
ꯃꯁꯛ ꯃꯁꯛ ꯈꯪꯅꯕ ꯁꯥꯔꯒ ꯁꯥꯍꯜꯂꯤꯅꯦ ꯃꯣꯏꯅꯤ ꯋꯥꯔꯤꯖꯦ
ꯍꯣꯢ ꯍꯣꯏ ꯑꯗꯨꯃꯥꯏꯅꯁꯨ ꯍꯥꯏꯔꯤꯅꯦ ꯑꯩꯈꯣꯏꯒꯤꯗꯣ ꯅꯣꯛꯅꯤꯡꯉꯦꯗ
ꯅꯨꯡꯉꯥꯏꯔꯤꯕ꯭ꯔꯣ ꯆꯥꯛ ꯆꯥ ꯈ꯭ꯔꯕ꯭ꯔꯣꯒ
ꯎꯝ
ꯀꯔꯝ ꯀꯔꯝ ꯇꯧꯔꯤ
ꯍꯣꯏ ꯑꯪꯍꯥꯏꯗꯤ ꯑꯥ ꯑꯩꯅ ꯑꯃ ꯁꯥꯟꯅꯕꯗ ꯎꯟ ꯍꯣꯏ ꯃꯥ ꯃꯥꯖꯨ ꯑꯦꯝ ꯗꯤ ꯇꯧꯋꯦ ꯍꯥꯏꯕ꯭ꯔꯥ
ꯎꯝ
ꯃꯥꯕꯨꯗꯤ ꯂꯣꯏꯔꯒ ꯍꯧꯖꯤꯛ ꯕꯦꯡꯀꯤꯡꯒꯤ ꯑꯦꯛꯖꯥꯝ ꯀꯟꯅ ꯇꯧꯔꯤ ꯍꯥꯏꯕꯅꯦꯕ ꯁꯛꯁꯨꯨꯈꯥꯡ ꯈꯪꯅꯗꯕꯤꯗꯒ ꯑꯩꯅ ꯄꯥꯝꯃꯤꯒ ꯍꯥꯏꯖꯤꯜꯂꯛꯕꯗꯨ ꯀ ꯌꯥꯎꯗꯦꯍꯦ
ꯅꯪꯉꯣꯟꯗ
ꯍꯣꯏ
ꯑꯦ
ꯑꯗꯨꯒꯤꯅꯦ ꯑꯩꯅ ꯁꯥꯅꯤꯡꯗꯕꯗꯣ
ꯑꯗꯨꯗꯤ ꯍꯥꯏꯗꯦꯗ ꯑꯗꯨꯝ ꯁꯨꯝ ꯈꯪꯅꯕ ꯁꯥꯔꯒꯀꯣ ꯅꯣꯔꯃꯦꯜ ꯅꯣꯔꯃꯦꯜ ꯋꯥꯔꯤ ꯅꯣꯕꯦꯝꯕꯔꯗꯤ ꯁꯨꯝ ꯁꯥꯕꯗꯣ ꯀꯩꯗꯧꯔꯤ ꯆꯥꯛ ꯆꯥꯔꯕ꯭ꯔꯥ ꯀꯃꯥꯏ ꯀꯃꯥꯏ ꯇꯧꯔꯤ ꯀꯔꯤ ꯍꯣꯠꯅꯔꯤ
ꯑꯗꯨꯅ ꯑꯩꯈꯣꯏꯗ ꯑꯥ ꯀꯛꯆꯤꯡꯗꯒꯤ ꯃꯣꯏ ꯑꯥ ꯆꯨ ꯑꯉꯥꯡꯕꯗꯣ ꯊꯣꯛꯄ ꯍꯧꯔꯕꯣ
ꯕꯖꯥꯔ ꯕꯖꯥꯔꯗꯒ ꯌꯣꯟꯕꯗꯣ
ꯑꯥ ꯆꯨ ꯀꯠꯇꯣ
ꯑꯩ ꯈꯪꯗꯦꯅꯦ ꯍꯧꯖꯤꯛꯇꯤ ꯄꯥꯠꯅ ꯎꯗꯦꯅꯦ
ꯎꯝ ꯍꯧꯖꯤꯛꯇꯤ ꯄꯥꯛ ꯎꯗ꯭ꯔꯦꯀꯣ ꯅꯍꯥꯟꯗꯤ ꯂꯝꯈꯥꯏꯗ ꯑꯗꯨ ꯌꯥꯝ ꯌꯣꯜꯂꯝꯃꯦ ꯑꯗꯣ ꯑꯩ ꯎꯝ ꯅꯍꯥꯟ ꯑꯩ ꯏꯟꯀꯝꯒꯨꯝꯕ ꯁꯦꯝꯕ ꯂꯥꯛꯏꯕ ꯂꯝꯈꯥꯏꯗ
ꯎꯝ
ꯑꯗꯨꯈꯛ ꯊꯤꯕꯗꯣ ꯐꯪꯗ꯭ꯔꯦ
ꯎꯝ ꯐꯪꯉꯗꯤ ꯍꯥꯏꯔꯛꯀꯦ ꯀꯨꯝꯃꯛꯑꯣ
ꯎꯝ ꯍꯣꯏ ꯅꯪꯉꯗꯤ ꯀꯨꯝꯂꯛꯀꯦ ꯑꯩ ꯍꯟꯗꯛ ꯊꯥ ꯑꯁ ꯁꯣꯝꯗꯗꯤ ꯑꯩ ꯆꯨꯀꯛ ꯀꯛꯏ ꯐꯪꯕꯨꯗꯤ ꯐꯪꯅꯤ ꯑꯗꯨ ꯑꯣꯏꯔꯁꯨ ꯌꯥꯝ ꯍꯥꯎꯕ ꯑꯣꯏꯗꯕꯗꯣ
ꯎꯝ
ꯑꯈꯣꯏ ꯑ ꯂ ꯍꯥꯏꯗꯤ ꯍꯥꯏꯗꯤ ꯀꯥꯛꯆꯤꯡꯒꯤꯗꯅ ꯈꯔ ꯌꯥꯝꯅ